ꯍꯜꯂꯣ
ꯑꯥ ꯑꯩ ꯍꯧꯖꯤꯛ ꯀꯩꯅꯣ ꯇꯧꯕ ꯑꯥ ꯀꯩꯅꯣꯗꯣ ꯑ ꯆꯞꯄꯤꯌꯣ ꯆꯞꯄꯤꯌꯣ ꯆꯞꯄꯤꯌꯣ ꯀꯣ ꯆꯞꯄꯤꯌꯣ ꯆꯄꯤꯌꯣ ꯏꯊꯟꯇ ꯉꯥꯡꯂꯒ ꯂꯩꯕꯅꯦ ꯑꯗꯨꯒ ꯆꯠꯂꯦ
ꯅꯪ ꯆꯠ ꯅꯪꯒꯤ ꯀꯣꯜꯗꯣ ꯇꯧꯔꯗꯤ
ꯑꯣ ꯃꯣꯏꯒꯤ ꯌꯨꯝꯗꯣ
ꯑꯥ
ꯒꯦꯠꯇꯒꯤ ꯂꯥꯛꯑꯦꯗꯅ ꯌꯨꯝꯕꯨ ꯑꯃꯅꯦꯗꯅ ꯑꯗꯨꯒ ꯑꯃꯨꯛ ꯂꯥꯛꯑꯦ ꯑꯁꯤ ꯑꯀꯪꯕꯒꯤ ꯌꯨꯝ ꯂꯦꯟꯗꯅ ꯑꯃꯨꯛ
ꯑꯥ
ꯑꯃꯨꯛꯅꯥ ꯑꯄꯤ ꯀꯩꯅꯣꯒꯤ ꯁꯦꯀꯦꯟ ꯍꯦꯟ ꯈꯣꯏꯒꯤꯗꯣ ꯑꯗꯨ ꯌꯨꯝꯅꯦ ꯑꯗꯨꯒꯤ ꯌꯨꯝꯗꯣ ꯀꯩꯅꯣ ꯃꯣꯏꯅ ꯁꯦꯝꯕꯁꯨ ꯖꯔ ꯑꯥ ꯀꯩꯅꯣ ꯖꯒꯥ ꯂꯩꯗꯦꯕ ꯌꯨꯝꯁꯨ ꯌꯥꯝꯅ ꯆꯥꯎꯅ ꯁꯦꯝꯕ ꯌꯥꯔꯣꯏꯕ
ꯑꯦ
ꯑꯗꯨꯒꯤ ꯀꯩꯅꯣ ꯇꯧꯕꯅꯗꯤ ꯐꯔꯦ ꯌꯣꯟꯕꯅꯗꯤ ꯐꯔꯦ ꯃꯣꯏꯗꯣ ꯎꯝ ꯀꯩꯅꯣ ꯇꯔꯥꯒ ꯇꯔꯥ ꯅꯥꯠ ꯇꯔꯥ ꯅꯠꯇꯕ ꯇꯨꯋꯦꯜꯐ ꯊꯥꯔꯇꯤꯟꯗꯀꯣ
ꯑꯥ
ꯎꯝ ꯀꯥꯏꯅꯣ ꯀꯩꯅꯣ ꯇꯧꯕ ꯃꯥꯜꯂꯦ ꯑꯗꯨꯕꯨ ꯃꯤꯁꯤꯡꯅ ꯃꯤꯁꯤꯡꯅ ꯑꯣ ꯑꯗꯣ ꯃꯤꯁꯤꯡꯅ ꯒꯥꯔꯤꯁꯨ ꯆꯪꯕ ꯌꯥꯗꯕ ꯒꯥꯔꯤ ꯂꯧꯕ ꯂꯧꯔꯗꯤ ꯒꯥꯔꯤ ꯆꯪꯉꯒ ꯌꯨꯝ ꯁꯦꯝꯅꯤꯡꯉꯥꯏ ꯒꯥꯔꯤ ꯆꯪꯕ ꯌꯥꯗꯕ ꯃꯐꯝꯗꯨꯕꯨ ꯑꯣ ꯇꯔꯥ ꯄꯤꯒꯦ ꯍꯥꯏꯔꯒ ꯌꯥꯗꯦ ꯍꯥꯏ
ꯏꯁ ꯇꯔꯥꯁꯨꯐꯥꯏꯅꯦ
ꯑꯗꯨꯗꯒꯤ ꯑꯗꯨꯗꯒꯤ ꯌꯨꯝ ꯁꯦꯝꯒꯗꯕ ꯍꯥꯏꯕꯕꯁꯤꯀꯣ ꯄꯣꯠꯁꯦ ꯌꯥꯝ ꯄꯨꯔꯒꯅꯦꯕ ꯑꯗꯣ ꯒꯥꯔꯤ ꯂꯩꯇ꯭ꯔꯗꯤ ꯃꯤ ꯂꯦꯕꯔꯅ ꯋꯥꯔꯒ ꯌꯥꯝ ꯇꯥꯒꯅꯤ ꯑꯗꯨ ꯄꯩꯁꯥꯁꯨ ꯌꯥꯝ ꯆꯪꯒꯅꯦꯕ
ꯎꯝ
ꯑꯗꯨꯅꯦ ꯆꯍꯤ ꯑꯃ ꯑꯟ ꯀꯔꯤ
ꯃꯣꯏꯗꯤ ꯑꯗꯨꯝ ꯊꯝꯂꯗꯤ ꯃꯣꯏꯒꯤ ꯃꯥꯡꯗ꯭ꯔꯦꯅꯦ ꯌꯣꯟꯊꯣꯛꯅꯤꯡꯉꯥꯏꯅ ꯐꯩꯅꯦ
ꯑꯣ ꯆꯍꯤ ꯑꯅꯤ ꯑꯍꯨꯝ ꯃꯥꯜꯂꯦ ꯃꯣꯏꯅ ꯌꯣꯟꯕꯁꯦꯀꯣ ꯑꯗꯨ ꯃꯤ ꯂꯧꯕ ꯂꯩ ꯃꯥꯜꯦ ꯃꯣꯏ ꯍꯧꯖꯤꯛ ꯃꯣꯏ ꯌꯨꯝꯗꯨꯁꯨ ꯃꯤ ꯂꯩꯇ꯭ꯔꯦꯕ ꯃꯈꯥꯗ ꯈꯛꯇ ꯂꯩꯌꯦꯕ ꯑꯗꯣ ꯄꯩꯁꯥꯁꯨ ꯂꯥꯛꯑꯝꯃꯣꯏꯕ ꯃꯣꯏꯒꯤ ꯌꯨꯝꯗꯣ ꯀꯔꯤꯁꯨ ꯑꯞꯒ꯭ꯔꯦꯗꯇꯤ ꯇꯧꯗ꯭ꯔꯒ ꯑꯥ ꯊꯥꯗ ꯄꯩꯁꯥ ꯍꯦꯟꯗꯤ ꯍꯦꯟꯒꯠꯄ ꯑꯗꯨꯃꯥꯏꯅ ꯇꯧꯔꯗꯤ ꯀꯗꯥꯥꯏꯗꯒꯤ
ꯑꯀꯪ ꯅꯣꯏꯒꯤ ꯅꯃꯥꯟꯅꯕꯤ ꯑꯀꯪꯕꯤꯗꯣ ꯑꯦ ꯃꯥꯗꯨꯁꯨꯀꯣ ꯑꯩꯈꯣꯏꯁꯤꯅ ꯑꯩꯁ ꯑꯤ ꯅꯨ ꯅꯨꯄꯤ ꯃꯥꯟꯗꯦ ꯎꯝ ꯎꯝꯝ ꯎꯝ ꯃꯥꯒꯤ ꯀꯔꯤꯅꯣ ꯗ꯭ꯔꯦꯁꯁꯤꯒꯨꯝꯕꯗꯣ
ꯑꯥꯎ
ꯑꯗꯨ ꯑꯗꯨꯝ ꯇꯧꯋꯦ ꯄꯩꯇꯣꯟꯗꯨ ꯄꯩꯇꯣꯟꯁꯨ ꯍꯥꯏꯅꯦ
ꯑꯣ ꯍꯣ ꯍꯣ ꯑꯗꯨ ꯍꯥꯏꯕꯅꯦ ꯅꯍꯥꯟꯈꯩ ꯀꯩꯅꯣꯒꯤ ꯃꯃꯥꯅ ꯑꯩꯈꯣꯏ ꯒ꯭ꯔꯥꯎꯟꯗ ꯃꯈꯥꯗ ꯂꯩꯕ ꯕꯣꯜ ꯅꯥꯕꯗꯣ
ꯑꯥ
ꯑꯗꯨꯒꯤ ꯃꯃꯥꯅ ꯑꯁ ꯅꯪꯁꯨ ꯌꯥꯝ ꯃꯣꯠꯃꯜꯂꯦ ꯂꯤꯞ ꯏꯁꯇꯤꯛꯀ ꯀꯔꯤ ꯀꯔꯤꯒ ꯐꯖꯅ ꯇꯩꯌꯣ ꯅꯥꯟꯊꯣꯛꯑꯣ ꯍꯥꯏꯕ
ꯎꯝ
ꯗꯥꯏꯔꯦꯛ ꯍꯥꯏꯕꯀꯣ ꯑꯗꯨ ꯃꯃꯥꯅ ꯃꯥꯗꯣ ꯋꯥ ꯉꯥꯡꯗ꯭ꯔꯦ
ꯃꯥꯗꯣ ꯃꯥꯒꯤ ꯀ꯭ꯔꯤꯝ ꯑꯗꯨ ꯑꯗꯥꯁꯨ ꯁꯤꯖꯤꯟꯅꯗ꯭ꯔꯦ ꯑꯗꯨꯒ ꯉꯔꯥꯡ ꯑꯩ ꯑꯩꯉꯣꯟꯗ ꯀꯣꯜ ꯇꯧꯔꯛꯄꯀꯣ ꯑꯗꯣ ꯅꯤꯝꯗꯣ ꯇꯩꯔꯗꯤ ꯌꯥꯝ ꯐꯩꯌꯦ ꯍꯥꯏꯌꯦ
ꯑꯣ
ꯅꯪ ꯉꯁꯥꯏ ꯑꯩꯅ ꯀꯣꯜ ꯎꯝ ꯉꯁꯥꯏ ꯑꯩ ꯂꯧ ꯆꯠꯂꯒ ꯂꯥꯛꯂ ꯀꯥꯟꯗ ꯑꯩ ꯀꯤꯍꯣꯝꯗ ꯌꯣꯟꯅꯤꯡꯉꯥꯏ ꯇꯧꯕ ꯀꯥꯟꯗ ꯑꯩꯅ ꯀꯣ ꯇꯧꯒꯦ ꯍꯥꯏꯕꯗꯣ ꯃꯥꯅ ꯅꯪ ꯇꯧ ꯇꯧ ꯇꯧꯗ꯭ꯔꯗꯤ ꯑꯩ ꯄꯨ ꯁꯦꯝꯒꯦ ꯍꯥꯏꯅꯦ ꯑꯗꯨ ꯃꯥꯂꯦ ꯝꯗ
ꯑꯣ ꯍꯥꯏꯌꯦ ꯑꯩꯉꯣꯟꯗꯁꯨ ꯑꯗꯨ ꯐꯩꯌꯦ ꯂꯧꯕ
ꯃꯥꯒꯤ ꯃꯥꯗꯣ
ꯎꯝ ꯈꯪꯗꯦ ꯀꯃꯥꯏꯅ ꯇꯧꯕ꯭ꯔꯥ ꯀꯤꯌ꯭ꯥꯔ ꯇꯧꯗꯕ꯭ꯔꯥ ꯈꯪꯗꯦ ꯆꯦꯛꯁꯤꯟꯅꯗꯕ꯭ꯔꯥ ꯈꯪꯗꯦ ꯃꯥꯒꯤꯁꯦ
ꯆꯦꯛꯁꯤꯛꯁꯤꯟꯗꯕ ꯃꯥꯜꯂꯦꯗ ꯃꯥꯗꯣ꯫
ꯍꯥꯏꯕꯗꯤ ꯑꯩꯈꯣꯏꯁꯨ ꯑꯩꯈꯣꯏꯁꯨ ꯃꯥꯏꯗ ꯈꯤꯇꯪꯕꯨ ꯀꯩꯅꯣ ꯇꯧꯔꯗꯤ ꯆꯦꯛꯁꯤꯜꯂꯦꯗꯅ
ꯑꯥ
ꯆꯦꯛꯁꯤꯜꯂꯁꯨ ꯊꯣꯛꯑꯗꯤ ꯊꯣꯛꯑꯦ ꯑꯗꯨ ꯆꯦꯛꯁꯤꯜꯂꯒ ꯐꯕꯁꯨ ꯂꯩꯗꯅ ꯃꯥꯒꯤꯗꯤ ꯀꯩ ꯍꯥꯏꯗꯨꯏꯅꯣ ꯇꯪꯈꯥꯏ ꯆꯦꯛꯁꯤꯟꯕ ꯇꯪꯈꯥꯏ ꯆꯦꯛꯁꯤꯟꯅꯗꯕ ꯑꯗꯨꯃꯥꯏꯅ ꯇꯧꯕ ꯃꯥꯜꯂꯦ ꯃꯥꯒꯤꯁꯦ
ꯎꯝ ꯄꯩꯁꯥꯗꯤ ꯂꯩꯕ ꯃꯥꯜꯂꯤꯗ ꯃꯥꯗꯣ ꯑꯗꯨꯒ ꯄꯩꯁꯥ ꯂꯩꯇꯦ- ꯂꯩꯇꯦ ꯍꯥꯏꯌꯦ
ꯑꯦꯁ ꯃꯥꯅꯦꯅꯦ ꯄꯩꯁꯥ ꯄꯥꯏꯕ ꯃꯔꯨꯞ ꯌꯥꯎꯋꯦ ꯍꯧꯖꯤꯛꯀꯥꯟ ꯑꯦꯛꯖꯥꯝ ꯀꯩꯅꯣ ꯇꯧꯕꯒꯤ ꯄꯩꯁꯥꯁꯨ ꯐꯪꯉꯦ ꯃꯣꯏ ꯑꯁꯤ ꯁ꯭ꯀꯨꯜ ꯑꯃꯨꯛ ꯍꯧꯔꯗꯤ ꯊꯥꯗ ꯄꯩꯁꯥꯃꯨꯛ ꯐꯪꯒꯅꯤ
ꯑꯣ ꯃꯥꯁꯨ ꯑꯁꯥ ꯇꯧꯕ꯭ꯔꯅꯦ
ꯑꯣ ꯇꯧꯗꯦ ꯌꯨꯝꯗ
ꯑꯣ
ꯁꯥꯇ꯭ꯔꯥꯁꯤꯡꯕꯨ ꯇꯧꯕꯅꯦ ꯈꯤꯇꯪ ꯁꯥꯇ꯭ꯔꯥ ꯃꯔꯤ ꯃꯉꯥꯒꯨꯝꯕ ꯑꯣꯏꯔꯝꯒꯅꯤ
ꯎꯝ ꯃꯥꯁꯨꯒꯣ ꯄꯨꯔꯥ ꯀꯔꯤꯔ ꯃꯧ ꯑꯣꯏꯕ ꯃꯥꯜꯂꯦꯗ ꯃꯣꯏꯒꯤ ꯌꯨꯝꯗꯣ ꯉꯁꯥꯏ ꯑꯩꯈꯣꯏ ꯑꯦꯝ ꯍꯦꯛ ꯂꯣꯏꯔꯒ ꯂꯥꯛꯄ ꯀꯥꯟꯗ ꯆꯥꯛ ꯊꯣꯡꯉꯦ ꯑꯗꯨꯏ ꯑꯗꯥꯏ ꯍꯥꯏꯅꯤ
ꯑꯣ ꯉꯁꯤ ꯑꯦꯛꯖꯥꯝ ꯆꯠꯄ꯭ꯔꯥ
ꯉꯁꯤꯗꯤ ꯆꯠꯇꯦ
ꯑꯣ ꯑꯥ ꯃꯣꯏꯗꯤ ꯃꯣꯏꯗꯤ ꯎꯝ ꯃꯤ ꯂꯩꯇꯕꯅꯤꯅ ꯃꯥꯅ ꯑꯗꯨꯃꯥꯏꯅ ꯇꯧꯕꯅꯦ ꯄꯨꯡ ꯑꯅꯤ ꯑꯍꯨꯝ ꯄꯨꯡ ꯑꯃ ꯑꯅꯤ ꯇꯥꯔꯗꯤ ꯆꯥꯛ ꯊꯣꯡꯅꯤꯡꯉꯥꯏ ꯆꯦꯟꯈ꯭ꯔꯅꯤ
ꯑꯝ
ꯃꯣꯏ ꯑꯗꯣ ꯃꯧ ꯂꯩꯔꯗꯤ ꯈꯤꯇꯪ ꯐꯒꯗꯕꯀꯣ ꯃꯧꯗꯨꯁꯨ ꯆꯞ ꯈꯨꯝ ꯇꯣꯉꯥꯟꯕꯅꯤꯅ ꯊꯣꯡꯁꯨ ꯊꯣꯡꯃꯤꯟꯅꯗ꯭ꯔꯦ
ꯐꯥꯗꯤ ꯐꯥꯕ꯭ꯔꯅꯦ ꯃꯥ ꯂꯩ ꯃꯅꯤꯗꯣ
ꯀꯔꯤ ꯍꯥꯏꯕ
ꯃꯥ
ꯃꯥꯪ ꯃꯥꯒꯤ ꯗꯗꯥꯒꯤ ꯅꯨꯄꯤꯔꯥ
ꯅꯣꯏ ꯑꯗꯨꯝ ꯋꯥꯔꯤ ꯁꯨꯅꯕ꯭ꯔꯥ ꯅꯣꯏꯗꯤ
ꯎꯝ ꯁꯥꯟꯅꯗꯦꯗ ꯃꯥ ꯅꯍꯥꯟꯈꯩ ꯃꯥꯒꯤ ꯗꯗꯥꯒꯤ ꯅꯨꯄꯤꯗꯣ ꯃꯁꯥ ꯉꯝꯗ꯭ꯔꯒ ꯑꯥꯗ ꯆꯠꯄꯗꯣ ꯈꯪꯕꯔꯥ
ꯈꯪꯗꯦꯅꯦ ꯉꯔꯥꯡꯗꯤꯒꯣ ꯑꯩꯈꯣꯢ ꯈꯨꯟꯒꯤ ꯎꯝ ꯄ꯭ꯔꯊꯅꯥ ꯇꯧꯕ ꯂꯩꯕꯗꯣ
ꯑꯣ
ꯁꯤꯗ ꯇꯧꯔ ꯂꯥꯛꯏ ꯍꯥꯏꯅꯦ ꯎꯝ ꯃꯣꯢꯔꯣꯝꯗ
ꯎꯝ ꯅꯍꯥꯟ ꯊꯥ ꯑꯅꯤ ꯑꯍꯨꯝꯒꯨꯝꯕ ꯆꯠꯂꯝꯒꯅꯤ ꯃꯥꯗꯣ ꯑꯗꯥꯀꯣ ꯃꯁꯥ ꯉꯝꯗꯕꯒꯤ ꯑꯗꯨꯗꯁꯨ ꯑꯁꯤ ꯑꯀꯪꯕꯤꯗꯣ ꯂꯩꯃꯤꯟꯅꯩꯌꯦ ꯆꯠꯂꯒꯀꯣ ꯑꯃꯨꯛ ꯍꯜꯂꯛꯑꯦ ꯑꯃꯨꯛꯀ ꯃꯥꯒꯤ ꯅꯨꯄꯥ ꯆꯠꯄ ꯑꯗꯨꯃꯥꯏꯅ ꯇꯧꯋꯦ ꯑꯗꯣ ꯍꯪꯉꯒ ꯀꯩꯅꯣ ꯌꯥꯝꯅ ꯀꯔꯤ ꯍꯥꯏꯁꯤꯔꯥ ꯉꯥꯡꯗꯕꯀꯣ ꯑꯁ ꯀꯔꯤꯒꯤꯔ ꯀꯔꯤ ꯅꯥꯕ꯭ꯔꯥ ꯀꯔꯤ ꯈꯣꯠꯄ꯭ꯔꯥ ꯍꯥꯏꯔꯒ ꯑꯗꯨꯝ ꯐꯖ ꯂꯩꯍꯟꯂꯦ ꯑꯦ ꯑꯦ ꯑꯦ ꯇꯧꯔꯒ ꯂꯣꯏꯕꯗꯣ ꯑꯗꯨꯃꯥꯏꯅ ꯇꯧꯕ ꯐꯖꯅ ꯒ꯭ꯌꯥꯟ ꯇꯥꯅꯤꯡꯉꯥꯏ ꯍꯥꯏꯕꯤꯗꯕ
ꯑꯣ ꯑꯣ ꯋꯥ ꯉꯥꯡꯕ ꯀ ꯋꯥ ꯉꯥꯡꯕꯗꯣ ꯃꯥꯗꯣ ꯋꯥ ꯑꯈꯣꯏ ꯑꯈꯣꯏꯒꯨꯝꯕ ꯅꯠꯇꯕ ꯃꯥꯜꯂꯦꯗ
ꯎꯝ
ꯑꯈꯣꯏꯗꯤ ꯋꯥ ꯄꯪꯍꯥꯏ ꯍꯥꯏꯕꯗꯣ
ꯑꯗꯨꯅꯦ ꯑ ꯑꯗꯣ ꯑꯩꯁꯨ ꯑꯃꯨꯛ ꯍꯪꯒꯦ ꯇꯧꯔꯒ ꯃꯥꯅ ꯍꯥꯏꯅꯤꯡꯗꯕꯅꯤꯅꯀꯣ ꯑꯩꯅ ꯑꯃꯨꯛ ꯍꯪꯕ ꯇꯟꯕ ꯑꯗꯨꯒꯤ ꯍꯪꯍꯧꯗ꯭ꯔꯕ ꯀꯩ ꯑꯉꯥꯡ ꯑꯉꯥꯡꯒꯤ ꯑꯣꯏꯔꯝꯒꯅꯤꯀꯣ ꯉꯁꯥꯏ ꯂꯥꯛ ꯉꯔꯥꯡ ꯂꯥꯛꯄꯗꯣ
ꯑꯥꯎ ꯃꯥꯗꯤ ꯑ ꯊꯥ ꯑꯃ ꯑꯅꯤ ꯂꯩꯔꯦ ꯍꯥꯏꯔꯒ ꯂꯩꯇ꯭ꯔꯦ ꯍꯥꯏꯌꯦꯀꯣ
ꯑꯣ ꯑꯗꯨ ꯃꯥ ꯑꯗꯨꯃꯥꯏꯅ ꯇꯧꯕ ꯃꯥꯜꯂꯦ ꯃꯁꯥꯗꯣ
ꯑ
ꯌꯥꯝꯅ ꯀꯩꯅꯣ ꯇꯧꯕ ꯃꯥꯜꯂꯤ ꯌꯥꯝꯅ ꯅꯨꯡꯉꯥꯏꯇꯕ ꯃꯥꯜꯂꯤ
ꯆꯍꯤꯁꯨ ꯌꯥꯝꯕ ꯃꯥꯜꯂꯦꯗ ꯃꯥꯗꯣ
ꯈꯪꯗꯔꯦ ꯑꯗꯨꯗꯤ ꯀꯨꯟꯊ꯭ꯔꯥ ꯍꯦꯜꯂꯝꯕ꯭ꯔꯥ ꯀꯨꯟꯊ꯭ꯔꯥ ꯃꯥ ꯀꯩꯅꯣ ꯑꯩꯈꯣꯏ ꯈꯨꯟꯗ ꯄꯥꯂꯛꯄꯗꯣ ꯆꯍꯤ ꯀꯌꯥ ꯁꯨꯔꯕ꯭ꯔꯥ ꯀꯣ
ꯃꯥ ꯑꯅꯤ ꯑꯍꯨꯝꯗꯤ ꯌꯧꯔꯝ
ꯑꯅꯤ ꯑꯍꯨꯝ ꯑꯣꯏꯔꯗꯤ ꯃꯥꯥꯁꯦ ꯀꯨꯟꯊ꯭ꯔꯥ ꯍꯦꯜꯂꯒ ꯄꯂꯛꯄ꯭ꯔꯥ ꯀꯨꯟꯊ꯭ꯔꯥ ꯍꯦꯟꯕ ꯀꯥꯟꯗ ꯂꯥꯛꯄ ꯑꯣꯏꯔꯝꯒꯅꯤ ꯃꯥꯒꯤꯗꯣ
ꯍꯨꯏꯠ ꯍꯧꯗꯣꯡꯁꯦ ꯍꯨꯏꯠ
ꯅꯣꯏꯒꯤ ꯍꯧꯗꯣꯡꯂꯣ ꯍꯥꯏ ꯅꯣꯏ ꯍꯧꯗꯣꯡ ꯂꯩ ꯍꯧ ꯂꯩꯕ꯭ꯔꯅꯦ ꯅꯣꯏꯒꯤ ꯌꯨꯝ
ꯇꯦ ꯑꯁꯤ ꯑꯈꯣꯏ ꯃꯈꯥꯒꯤ ꯍꯧꯗꯣꯡꯅ ꯉꯁꯥꯏ ꯍꯥꯏꯕꯗꯣ ꯑꯊꯨ ꯃꯣꯏꯒꯤ ꯍꯥꯎꯗꯣꯡ ꯑꯗꯨꯝ ꯂꯥꯛꯑꯕꯀꯣ ꯂꯥꯛꯑꯒ ꯀꯩꯅꯣꯗꯣ ꯎꯆꯤꯗꯣ ꯎꯆꯤꯗꯣ ꯆꯥꯗꯕ ꯂꯥꯛꯑꯒ ꯌꯨꯝꯗ ꯑꯔꯩ ꯑꯔꯩꯕ ꯉꯥꯔꯤꯒꯨꯝꯕꯗꯣ
ꯎꯝ
ꯗꯣ ꯍꯥꯡꯗꯣꯛꯑꯒ ꯆꯥꯅꯤꯡꯉꯥꯏ ꯈꯛꯇ ꯇꯧꯕꯀꯣꯠ
ꯍꯥꯏꯌꯣꯅꯦ ꯃꯣꯏꯒꯤ ꯌꯨꯝꯗ ꯑꯗꯨꯝ ꯑꯗꯨꯝ ꯑꯗ ꯆꯥꯏꯌꯦ ꯍꯥꯏꯌꯣꯅꯦ
ꯎꯆꯤ ꯆꯥꯔꯗꯤ ꯎꯆꯤ ꯎꯆꯤ ꯆꯥꯔꯗꯤ ꯀꯩꯅꯣ ꯇꯧꯗ꯭ꯔꯁꯨ ꯌꯥꯏꯌꯦꯕ ꯑꯗꯨꯝ ꯂꯩꯕꯁꯨ ꯌꯥꯏꯕ ꯎꯠ ꯏꯁꯤꯡ ꯆꯥꯗꯕꯒꯤ ꯂꯥꯛꯑꯗꯤ ꯇꯥꯟꯅꯕꯅꯦ ꯑꯌꯥ ꯈ꯭ꯋꯥꯡ ꯅꯥꯌꯦ ꯐꯝꯕꯗ ꯈ꯭ꯋꯥꯡ ꯅꯥꯔꯦꯍꯦ
ꯀꯗꯥꯏꯗ ꯐꯝꯕ꯭ꯔꯅꯦ ꯂꯦꯞꯄꫭꯅꯦ
ꯀꯩ ꯏꯟꯖꯥꯡ ꯆꯥꯔꯦ ꯍꯥꯏꯕꯅꯣ
ꯑꯩꯗꯤ ꯆꯥꯛ ꯆꯥꯗ꯭ꯔꯦꯅꯦ ꯑꯩꯒꯤ ꯅꯨꯄꯥꯗꯣ ꯑꯥꯗ ꯆꯠꯄꯒꯤ ꯂꯥꯛ
ꯂꯥꯛꯇ꯭ꯔꯤꯕꯥ ꯊꯦꯡꯈ꯭ꯔꯦ
ꯅꯣꯏ ꯅꯨꯄꯥ ꯂꯩꯕ ꯈꯨꯟꯗ ꯑꯥ ꯆꯦꯅꯦꯟ ꯌꫭꯟꯕ ꯅꯨꯄꯤꯒꯤ ꯌꯨꯝꯗꯒ ꯆꯠꯂꯦ ꯍꯥꯏꯕꯅꯤ
ꯑꯣ ꯑꯣ ꯐꯔꯦꯅꯦ ꯑꯗꯨꯗꯤ ꯊꯕꯛꯕꯨ ꯂꯩꯔꯗꯤ ꯐꯔꯦ ꯎꯝ
ꯉꯁꯤ ꯑꯩ ꯍꯤꯗꯥꯛ ꯆꯥꯗ꯭ꯔꯗꯤ ꯌꯥꯔꯔꯣꯏ ꯑꯃꯥꯒ ꯃꯉꯣꯟꯗ ꯑꯥ ꯆꯠꯂꯗꯤ ꯍꯤꯗꯥꯛꯗꯣ ꯄꯨꯔꯛꯑꯣ ꯍꯥꯏꯔꯒ ꯂꯣꯏꯅꯃꯛ ꯗꯨꯀꯥꯟꯗꯣ ꯍꯥꯟꯗ꯭ꯔꯦ ꯍꯥꯏꯌꯤ
ꯅꯣꯏ ꯈꯨꯨꯟꯅ ꯂꯩꯇꯕ꯭ꯔꯥ
ꯂꯩꯗꯤ ꯂꯩꯌꯦ ꯑꯗꯣ ꯆꯠꯅꯤꯡꯉꯥꯏꯗꯣ ꯇꯟꯕꯒꯤ
ꯑꯗꯣ ꯃꯥ ꯍꯜꯂꯛꯄ ꯀꯥꯟꯗ ꯂꯧ ꯍꯥꯏꯔꯣ ꯍꯜꯂꯛꯄ ꯀꯥꯟꯗ ꯀꯔꯤ
ꯆꯥꯛ ꯆꯥꯅꯤꯡꯉꯦ ꯌꯦꯟꯔꯨꯝꯗꫭ ꯀꯔꯤꯅꯣ ꯇꯧ ꯍꯥꯏꯅꯦ ꯑꯩꯉꯣꯟꯗ ꯑꯩꯁ ꯆꯩꯗꯤ ꯇꯟꯕꯅꯦ
ꯌꯥꯝ ꯇꯜꯂꯦꯍꯦ ꯌꯨꯝ ꯄꯥꯟꯒꯗꯧꯕꯁꯦ
ꯄꯥꯟꯒꯅꯨ ꯆꯍꯤ ꯀꯔꯤꯔ ꯑꯃꯥ ꯑꯅꯤ ꯑꯍꯨꯝ ꯑꯍꯨꯝꯒꯤ ꯖꯦꯔꯣꯗꯣ ꯍꯥꯞꯄꯒ ꯆꯠꯂꯨ
ꯀꯨꯟꯊ꯭ꯔꯥ
ꯑꯥꯎ
ꯀꯨꯟꯊ꯭ꯔꯥ
ꯀꯨꯟꯊ꯭ꯔꯥ ꯑꯗꯨꯝ ꯑꯗꯨꯋꯥꯏ ꯈꯪꯗꯦꯗ ꯅꯨꯄꯤꯁꯤꯡꯁꯤꯀꯣ ꯑꯩꯈꯣꯏꯒꯤ ꯑꯦ ꯃꯁꯛꯁꯦ ꯐꯖꯕ ꯀꯥꯟꯗꯗꯤ ꯆꯗꯤ ꯆꯠꯅꯤꯡꯉꯥꯏꯗꯤ ꯂꯩꯌꯦ
ꯎ ꯑꯗꯨꯅꯦ ꯑꯩꯈꯣꯏꯗꯤ ꯌꯥꯝ ꯊꯨꯅ ꯀꯦꯟꯕꯅꯤꯅ ꯅꯨꯄꯤꯁꯤꯡꯁꯦ
ꯑꯣ ꯑꯗꯨꯒꯤ ꯆꯠꯂꯣ ꯆꯠꯂꯣ ꯆꯠꯇ꯭ꯔꯗꯁꯨꯡꯛ ꯁ꯭ꯌꯥꯏꯏ ꯁꯣꯏ
ꯀꯔꯤꯅꯣ ꯃꯥꯡ ꯈꯔꯦ